ꯍꯜꯂꯣ ꯑꯣ ꯀꯩꯗꯧꯔꯝꯃꯤꯅꯣ
ꯑꯩꯁꯦ ꯇꯣꯇꯤ ꯂꯥꯛꯄꯒꯤꯅꯦ ꯈꯔ ꯌꯥꯔꯝꯃꯦ ꯑꯗꯨꯒ ꯀꯩꯅꯣ ꯍꯧꯖꯤꯛ ꯇꯥꯠꯁꯤ ꯇꯁꯤꯜꯂꯦꯕ ꯃꯇꯝ ꯃꯁꯤꯗꯤ ꯌꯥꯝ ꯀꯨꯏꯅ ꯇꯥꯏ ꯑꯗꯨꯒ ꯍꯦꯛ ꯇꯣꯛꯄ ꯉꯥꯏꯍꯥꯛꯇꯪ ꯄꯣꯊꯥꯕꯒꯅꯦ ꯆꯥꯛ ꯏꯁꯤꯡ ꯆꯥꯕ ꯂꯩꯔꯝꯃꯤ ꯑꯗꯨꯒ ꯄꯣꯊꯥ ꯑꯃ ꯍꯧꯖꯤꯛ ꯐꯣꯟ ꯇꯧꯔꯛꯏ ꯇꯥꯇꯣꯟ ꯆꯥꯛ ꯆꯥꯔꯕ
ꯑꯩ ꯆꯥꯛ ꯆꯥꯗ꯭ꯔꯤꯌꯦ ꯆꯥꯛꯇꯤ ꯂꯣꯏꯒꯔꯦ ꯑꯗꯨꯒ ꯃꯃꯤꯅ ꯍꯤꯟꯖꯥꯡ ꯑ ꯀꯥꯡꯒꯧ ꯆꯅꯥ ꯀꯥꯡꯒꯧ ꯉꯧꯈꯤꯒꯦꯅ ꯉꯧꯗꯨꯒꯤ ꯁꯦꯝꯍꯧꯕꯅꯤ ꯃꯔꯣꯏ ꯃꯄꯥꯡ ꯀꯔꯤ ꯀꯔꯥ ꯑꯗꯨ ꯂꯣꯏꯔꯒ ꯆꯥꯔꯅꯤ ꯕ꯭ꯔꯦꯛꯐꯥꯁ ꯇꯧꯕꯕꯨꯗꯤ ꯀꯨꯏꯗ꯭ꯔꯤꯌꯦ ꯑꯗꯨꯒ ꯏꯕꯨꯡꯉꯣꯅ ꯃꯣꯏ ꯖꯤꯝ ꯆꯠꯄꯗ ꯃꯣꯏ ꯃꯃꯥꯟꯅꯕ ꯃꯌꯨꯝꯗ ꯍꯩꯅꯧ ꯑꯃꯨꯟꯕ ꯌꯥꯝ ꯄꯥꯜꯂꯦꯅ ꯄꯣꯂꯤꯊꯤꯟ ꯑꯆꯧꯕ ꯑꯃ ꯆꯦꯔꯪ ꯑꯆꯧꯕ ꯑꯃ ꯄꯤꯛ ꯊꯟꯈꯩ ꯃꯥꯅ ꯄꯨꯔ ꯂꯥꯛꯑꯦ ꯑꯗꯨꯁꯨ ꯑꯃꯨꯛ ꯑꯃꯅꯤꯃꯨꯛ ꯈꯣꯑ ꯑꯃ ꯆꯁꯤꯜꯂꯨꯔꯦ ꯑꯗꯨꯅ ꯄꯨꯛ ꯄꯤꯛ ꯄꯨꯛꯄꯨꯗꯤ ꯑꯗꯨꯝ ꯊꯜꯂꯒ ꯂꯩꯌꯦꯔꯤꯕ ꯈꯤꯇꯪ ꯇꯞꯅ ꯆꯥꯔꯁꯨ ꯌꯥꯅꯤꯅ ꯑꯗꯨꯝ ꯇꯧꯔꯕ
ꯎꯝ ꯑꯗꯣ ꯀꯩꯅꯣ ꯇꯧꯕ ꯃꯣꯏꯒꯤ ꯖꯤꯝ ꯆꯠꯄꯗꯣ ꯅꯣꯏ ꯑꯉꯥꯡꯁꯤꯡ ꯑꯗꯣ ꯃꯣꯏꯗꯤ ꯅꯨꯡꯇꯤꯒꯤ ꯁꯥꯒꯨꯝꯕ ꯆꯥꯗꯗꯤ ꯌꯥꯗꯕ꯭ꯔꯥꯕ ꯖꯤꯝ ꯁꯥꯟꯅꯕꯗꯣ
ꯍꯣꯏ ꯃꯣꯏꯁꯦ ꯄ꯭ꯔꯣꯇꯤꯟ ꯀꯔꯤ ꯀꯔꯥꯁꯦ ꯌꯥꯝ ꯗꯔꯀꯥꯔ ꯂꯩ ꯍꯥꯏꯅ ꯃꯣꯏ ꯁꯥꯁꯦ ꯑꯗꯨꯝ ꯅꯨꯡꯇꯤꯒꯤ ꯃꯣꯏ ꯀꯤꯂꯣ ꯃꯈꯥꯏ ꯀꯤꯂꯣ ꯃꯈꯥꯏꯗ ꯑꯗꯨꯝ ꯂꯧꯋꯦꯕꯀꯣ ꯑꯗꯨꯒ ꯐꯨꯠꯂꯒ ꯆꯥꯕ ꯑꯗꯒꯤ ꯃꯥꯅ ꯀꯩꯒꯨꯝꯕ ꯑꯃꯨꯛ ꯐꯨꯠꯂꯒ ꯆꯥꯅꯤꯡꯉꯛꯇ꯭ꯔꯒꯅ ꯑꯃꯨꯛ ꯊꯥꯎ ꯈꯔ ꯍꯥꯞꯄ ꯀꯞꯄꯒ ꯑꯃꯨꯛ ꯉꯧꯔꯒ ꯑꯃꯨꯛ ꯆꯥꯕ ꯑꯗꯨꯃꯥꯏꯅ ꯃꯤ ꯅꯤꯌꯣꯝ ꯑꯃ ꯂꯩ ꯃꯥꯜꯂꯦ ꯑꯩꯈꯣꯏꯅ ꯈꯪꯕ ꯖꯥꯠꯅꯠꯇꯦꯗ ꯆꯥꯗ ꯑꯩꯈꯣꯏꯅ ꯇꯧꯗꯕꯅꯤꯅ
ꯗꯨꯅꯦ
ꯀꯩ ꯃꯊꯦꯜ ꯆꯥꯈ꯭ꯔꯕ ꯅꯪꯗꯤ
ꯑꯣ ꯉꯁꯤꯗꯣ ꯑꯇꯣꯞꯄ ꯏꯟꯖꯥꯡꯕꯨꯗꯤ ꯊꯣꯡꯕ ꯌꯥꯕ ꯈꯔ ꯂꯩꯕ ꯑꯗꯨꯗ ꯑꯩꯈꯣꯏ ꯏꯃꯥꯅ ꯍꯋꯥꯏ ꯌꯣꯟꯕ ꯆꯠꯈ꯭ꯔꯦꯗꯅ ꯑꯌꯨꯛꯇ ꯑꯣ ꯑꯌꯨꯛꯀꯤ ꯊꯕꯛꯇ ꯑꯉꯥꯡ ꯑꯩꯈꯣꯏꯇꯩꯃꯣꯏꯒꯤ ꯃꯆꯥꯗꯨꯅ ꯁ꯭ꯀꯨꯜ ꯆꯠꯇꯣꯏꯅꯤꯅ ꯃꯣꯏꯁꯨ ꯈꯨꯗꯛꯀꯤ ꯉꯥꯏꯍꯥꯛꯀꯤ ꯑꯊꯨ ꯑꯀꯥꯏ ꯑꯁꯝꯕ ꯁꯨꯝ ꯌꯦꯡꯕꯗ ꯍꯋꯥꯏꯗꯣ ꯄꯣꯞ ꯇꯥꯏꯌꯦ ꯑꯗꯣ ꯃꯅꯥ ꯃꯁꯤꯡ ꯁꯦꯝꯕ ꯁꯥꯗꯨ ꯇꯪꯗꯪ ꯆꯪꯗꯔ ꯑꯗꯨꯒꯤ ꯍꯋꯥꯏꯗꯣ ꯑꯣꯏꯅꯤ ꯇꯥꯔꯦ ꯇꯧꯔꯦ
ꯃꯤꯅ ꯉꯥꯎꯋꯦ ꯍꯥꯏꯒꯗ꯭ꯔꯥ ꯈꯪꯗꯦ ꯑꯩꯗꯤ ꯍꯋꯥꯏ ꯊꯣꯡꯕ ꯌꯥꯝ ꯄꯥꯝꯃꯦ ꯍꯋꯥꯏꯗꯤ ꯑꯩ ꯎꯝ ꯍꯋꯥꯏꯗꯤ ꯑꯩꯗꯤ ꯂꯣꯏꯅ ꯍꯋꯥꯏꯁꯨ ꯃꯈꯜ ꯁꯨꯅ ꯆꯥꯅꯤꯡꯉꯤ ꯍꯣꯏ ꯁꯒꯣꯜ ꯍꯋꯥꯏꯒꯨꯝꯕꯁꯤꯗꯤ ꯑꯩꯈꯣꯏ ꯅꯨꯡ ꯌꯥꯝꯅ ꯂꯩꯒꯟꯕ ꯃꯤꯅꯤꯅꯀꯣ ꯁꯒꯣꯜ ꯍꯋꯥꯏꯒꯨꯝꯕꯁꯤꯕꯨꯗꯤ ꯆꯥꯅꯤꯡꯉꯒꯁꯨ ꯌꯥꯝ ꯀꯥ ꯍꯦꯟꯅꯗꯤ ꯆꯥꯗꯦꯕꯀꯣ ꯑꯗꯨꯒ ꯀꯥꯡꯇꯛ ꯍꯋꯥꯏ ꯃꯨꯁꯨꯨꯔꯤ ꯑꯗꯨꯒ ꯑꯗꯨꯒꯨꯝꯕꯁꯤꯡꯁꯤꯗꯤꯀꯣ ꯌꯥꯝ ꯑꯗꯤ ꯄꯥꯝꯖꯩ ꯑꯗꯣ ꯑꯩꯈꯣꯏꯒꯤ ꯑꯩꯈꯣꯏ ꯕꯦꯝꯍꯣꯏ ꯏꯕꯨꯡꯍꯣꯏꯗꯤ ꯃꯣꯏꯗꯤ ꯕꯣꯔꯗꯤꯡꯗ ꯁꯨꯝ ꯂꯩꯔꯛꯄꯒꯤ ꯃꯣꯏꯗꯤ ꯍꯋꯥꯏꯁꯦ ꯑꯌꯥꯝꯕ ꯑꯃꯅ ꯑꯗꯨꯝ ꯄꯤꯖꯔꯛꯑꯦꯗꯅꯀꯣ ꯑꯗꯨꯗꯒꯤ ꯃꯣꯏꯗꯤ ꯍꯋꯥꯏ ꯊꯣꯡ ꯀꯦ ꯍꯥꯏꯔꯒꯗꯤ ꯃꯣꯏꯗꯤ ꯍꯔꯥꯎꯗꯦꯕ ꯑꯗꯨꯒꯤ ꯌꯦꯡꯉꯒ ꯆꯥꯗꯕꯩ ꯋꯥꯅꯤ ꯑꯩꯒꯤ ꯑꯣꯏꯅꯗꯤ ꯍꯋꯥꯏꯁꯦ ꯌꯥꯝ ꯄꯥꯝꯃꯦ ꯑꯩꯗꯤ
ꯑꯩꯈꯣꯏꯁꯨ ꯌꯥꯝ ꯆꯥꯛꯍꯟꯗꯦ ꯑꯗꯣ ꯑꯩꯈꯣꯏ ꯑꯌꯥꯝꯕ ꯑꯃ ꯁꯒꯣꯜ ꯁꯦꯟ ꯉꯥ ꯆꯥꯛ ꯍꯦꯟꯕ ꯑꯃ ꯌꯥꯎꯔ ꯌꯦꯀꯥꯗ ꯁꯤꯒ ꯁꯒꯣꯜ ꯁꯦꯟ ꯑꯗꯨꯗꯒꯤ ꯍꯩꯅꯔꯦ ꯑꯗꯨ ꯇꯧꯕꯇꯕꯨ ꯑꯩꯁꯨ ꯑꯩꯗꯤ ꯅꯨꯡꯇꯤꯒꯤꯒꯨꯝꯕ ꯊꯣꯡꯉꯣ ꯍꯥꯏꯕ ꯍꯋꯥꯏꯁꯦ ꯑꯩꯁꯨ ꯄꯥꯝꯃꯦ ꯍꯥꯏꯕꯀꯣ ꯑꯗꯨꯒ ꯀꯩꯝ ꯈꯥꯏꯕ ꯂꯩ ꯀꯩꯅꯣ ꯍꯋꯥꯏ ꯖꯥꯠꯇꯗꯤ ꯑꯗꯨꯝ ꯀꯩ ꯍꯥꯢꯅꯤ ꯍꯥꯏꯅꯩ ꯍꯩꯅꯗꯦ ꯍꯥꯏꯕ ꯂꯩꯇꯦ ꯑꯗꯨꯒ ꯌꯨꯝꯒꯤ ꯃꯤꯅ ꯑꯃꯨꯛ ꯀꯌꯥ ꯆꯥꯅꯤꯡꯗꯦꯅ ꯆꯥꯒꯟꯗꯕ ꯑꯇꯣꯞꯄ ꯃꯅꯥ ꯃꯁꯤꯡ ꯗ ꯑꯣꯏꯅ ꯇꯩꯅꯅꯕ ꯑꯩꯈꯣꯏ ꯌꯨꯝꯒꯤ ꯑꯇꯩꯁꯤꯅ ꯑꯗꯨꯒ ꯍꯥꯏꯗꯤ ꯍꯋꯥꯏ ꯍꯥꯏꯗꯤ ꯅꯨꯡꯇꯤꯒꯤ ꯑꯗꯨꯝ ꯑꯌꯨꯛꯅꯤ ꯈꯪꯗꯦ ꯅꯨꯡꯗꯥꯡꯗꯤ ꯍꯋꯥꯏ ꯑꯃꯗꯤꯗꯤ ꯑꯗꯨꯝ ꯇꯧꯁꯤꯅꯦ ꯑꯗꯨꯝ ꯑꯗꯨꯝ ꯃꯣꯏ ꯆꯥꯅꯤꯡꯗꯦ ꯍꯥꯏꯌꯦꯕ
ꯃꯥꯅꯤ ꯃꯥꯅꯤ ꯃꯤ ꯃꯤ ꯑꯄꯥꯝꯕ ꯍꯥꯏꯗꯨꯅꯤ ꯑꯩꯈꯣꯏꯅ ꯆꯥꯅꯤꯡꯕ ꯃꯣꯏꯅ ꯂꯣꯏ ꯁꯥꯎꯔ ꯍꯥꯏꯕꯗꯤ ꯌꯥꯄꯣꯟꯠꯇꯦꯗꯅ ꯑꯗꯩ ꯀꯅꯥꯒꯨꯝꯕ ꯑꯃꯅ ꯁꯧ ꯆꯥ ꯆꯥꯗꯕ ꯃꯤ ꯂꯩ ꯑꯩꯈꯣꯏꯅ ꯁꯧꯒꯔ꯭ꯤꯁꯤꯗꯤ ꯑꯩꯈꯣꯏꯗꯤ ꯊꯋꯥꯏꯅꯤ ꯌꯥꯝꯅ ꯄꯥꯝꯖꯩ ꯑꯩꯈꯣꯏꯗꯤ ꯁꯧꯒ꯭ꯔꯤ ꯑꯃ ꯊꯣꯡꯉꯒ ꯕꯣꯔꯥ ꯑꯃ ꯍꯧꯕ ꯁꯧꯒꯔ꯭ꯤ ꯑꯃ ꯊꯣꯡꯉꯥ ꯄꯥꯛꯅꯝ ꯑꯃꯥ ꯅꯝꯃꯥꯕ ꯁꯧꯒꯤ ꯑꯃ ꯊꯣꯡꯉꯒ ꯀꯥꯡꯒꯧ ꯑꯃ ꯉꯧꯕ ꯍꯥꯏꯁꯦ ꯑꯗꯨꯝ ꯆꯥꯟꯅꯗ꯭ꯔꯅꯦ ꯑꯗꯒꯤ ꯊꯥꯡꯖꯤꯡ ꯁꯤꯡꯖꯨꯒ ꯍꯥꯞꯆꯤꯜꯂꯗꯤ ꯑꯁ ꯂꯣꯏꯔꯦ ꯉꯥ ꯊꯣꯡꯕꯅ ꯀꯩꯗꯧꯔꯅꯤ
ꯑꯥꯎ ꯑꯗꯣ ꯑꯩꯗꯤ ꯀꯩꯅꯣ ꯇꯧꯋꯦ ꯑꯩꯈꯣꯏ ꯊꯥꯡꯖꯤꯡ ꯁꯤꯡꯖꯨ ꯍꯥꯏꯔꯒ ꯊꯥꯡꯖꯤꯡ ꯃꯦꯠꯄꯁꯦ ꯑꯩꯈꯣꯏ ꯌꯥꯝ ꯌꯥꯝꯃꯜꯂꯁꯨ ꯆꯥꯐꯝ ꯈꯪꯗꯦꯕ ꯑꯩꯈꯣꯏ ꯃꯄꯣꯛꯀꯁꯦ ꯃꯄꯣꯛꯀ ꯆꯥꯎꯔꯒ ꯌꯥꯝ ꯐꯖꯕ ꯑꯃ ꯂꯩꯕꯗꯣ ꯈꯤꯇꯪ ꯊꯣꯂꯞꯇꯤ ꯇꯧꯔꯒ ꯃꯄꯣꯛꯀ ꯌꯥꯝ ꯆꯥꯎꯔꯒ ꯍꯤꯡꯅ ꯆꯥꯔ ꯃꯦꯠꯂꯒ ꯑꯐꯨꯠꯄ ꯅꯠꯇꯕ ꯍꯤꯡꯅ ꯆꯥꯕꯗ ꯐꯖꯅ ꯆꯥꯕꯗ ꯃꯔꯨꯁ ꯈꯔ ꯆꯥꯎꯔꯞ ꯄꯧꯔꯞ ꯂꯩꯕꯗꯣ ꯑꯗꯨꯝꯕ ꯃꯉꯥ ꯇꯔꯨꯛꯀꯣꯏꯒꯨꯝꯕꯗꯤ ꯁꯥꯥꯅꯤꯡꯉꯦ ꯑꯗꯣ ꯌꯥꯝꯃꯜꯂꯁꯨꯗꯤ ꯀꯨꯞꯄꯒ ꯃꯌꯥꯏ ꯑꯣꯏꯕꯁꯨ ꯌꯥꯝ ꯆꯥꯕ ꯃꯤꯁꯨ ꯂꯩ ꯑꯗꯣꯝꯩ ꯍꯩꯅꯗꯦ
ꯍꯥꯏꯗꯤ ꯃꯥꯒꯤ ꯃꯔꯣꯛꯇꯨꯅꯦ ꯑꯩꯅ ꯌꯥꯝ ꯍꯧꯖꯔꯤꯁꯦ ꯑꯗꯨꯒꯅꯦ ꯊꯥꯡꯖꯤꯡꯁꯦ ꯍꯧꯖꯤꯛꯀꯥꯟꯒꯤ ꯊꯥꯡꯖꯤꯡꯗꯤ ꯑꯩꯈꯣꯏꯒꯤ ꯀꯩ ꯍꯥꯏꯅꯤ ꯄꯥꯠꯇꯕꯨ ꯊꯥꯕ ꯑꯣꯏꯔꯣ ꯄꯨꯈ꯭ꯔꯤꯗꯕꯨ ꯊꯥꯕ ꯑꯣꯏꯔꯣ ꯉꯁꯥꯏꯒꯤ ꯃꯣꯏꯅ ꯉꯁꯥꯏꯒꯤ ꯍꯩꯖꯤꯡ ꯐꯥꯗꯅ ꯍꯦꯛꯑꯒꯅꯦ ꯈꯤꯇꯪ ꯈꯨꯨꯖꯜꯂꯛ ꯀꯥꯟꯗ ꯑꯩꯈꯣꯏꯒꯤ ꯍꯦꯟꯅ ꯂꯔꯛꯄꯗꯣ ꯑꯗꯨꯒꯤ ꯇꯥꯏꯞꯇ ꯑꯣꯏꯅ ꯂꯣꯏ ꯌꯣꯜꯂꯦꯕ ꯍꯦꯛꯇ ꯑꯩꯈꯣꯏꯒꯤ ꯍꯩꯖꯤꯡ ꯐꯥꯔꯒ ꯍꯦꯛꯑꯒ ꯇꯧꯕꯗꯨꯗꯤ ꯑꯩꯈꯣꯏꯒꯤ ꯊꯥꯏꯅꯅꯦ ꯑꯩꯈꯣꯏ ꯀꯋꯥ ꯄꯥꯠꯇꯣ ꯑꯩꯈꯣꯏꯒꯤ ꯀꯋꯥ ꯂꯥꯏꯔꯦꯝꯕꯤ ꯂꯩꯕꯗꯨꯒꯤ ꯃꯃꯥꯡꯗ ꯑꯩꯈꯣꯏꯒꯤ ꯄꯥꯠ ꯑꯄꯥꯛꯄ ꯂꯩꯗꯅ ꯑꯗꯨꯒꯤ ꯄꯥꯠꯇꯣ ꯑꯩꯈꯣꯏꯒꯤ ꯊꯥꯡꯖꯤꯡ ꯉꯥꯛꯇ ꯍꯧꯔꯝꯃꯦꯕꯀꯣ ꯊꯥꯡꯖꯤꯡ ꯉꯥꯛꯇ ꯊꯥꯔꯝꯃꯦꯕ ꯃꯇꯝ ꯑꯃꯗꯅ ꯑꯃꯨꯛ ꯂꯧ ꯎꯅꯔꯝꯃꯦ ꯑꯗ ꯍꯧꯖꯤꯛꯅ ꯍꯧꯖꯤꯛꯇꯤ ꯑꯃꯨꯛ ꯉꯥ ꯀꯩꯀꯥ ꯑꯃꯨꯛ ꯊꯥꯗꯅꯔꯦꯕ ꯑꯗꯨꯒꯤ ꯃꯔꯛ ꯃꯔ ꯃꯔꯛꯇ ꯍꯥꯏꯇꯥꯔꯦꯀꯣ ꯆꯍꯤ ꯈꯔꯒꯤ ꯃꯃꯥꯡꯗ ꯑꯗꯨꯩ ꯊꯥꯡꯖꯦꯡ ꯉꯥꯛꯇꯅꯦꯕ ꯑ ꯑꯗꯨꯒꯤ ꯊꯥꯡꯖꯤꯡꯁꯤꯅ ꯍꯥꯎꯔꯖꯥꯠꯅꯤꯍ ꯑꯁ ꯃꯣꯏꯒꯤ ꯂꯔꯒ ꯑꯃꯈꯛ ꯄꯣꯈꯥꯏꯔꯒ ꯑꯗꯨꯝ ꯇꯥꯎꯔꯒ ꯄꯨꯈ꯭ꯔꯤꯗ ꯑꯗꯨꯝ ꯇꯥꯎꯔ ꯂꯩꯕꯗꯣ ꯄꯥꯠꯇꯨꯗ ꯑꯗꯨꯗꯤ ꯆꯥꯕꯗꯨꯗꯤꯅꯦ ꯈꯪꯗꯤ ꯌꯥꯝ ꯍꯥꯎꯏꯤ ꯍꯧꯖꯤꯛ ꯊꯥꯡꯅꯤꯡ ꯑꯃ ꯆꯥꯅꯗꯔ꯭ꯦ
ꯃꯥꯅꯦ ꯊꯥꯡꯖꯤꯡꯒꯤ ꯑꯃ ꯂꯣꯏꯔꯀꯥꯟꯗ ꯄꯣꯛꯈꯥꯏꯔ ꯇꯥꯎꯔꯛꯄꯗ ꯑꯗꯨ ꯑꯗꯨꯝ ꯈꯨꯗꯛꯇ ꯐ꯭ꯔꯦꯁ ꯑꯣꯏꯅ ꯆꯥꯕꯁꯨ ꯍꯥꯎꯕꯅꯦ ꯑꯗꯨꯒ ꯊꯥꯡꯖꯤꯡ ꯑꯃ ꯀꯥꯎꯔꯦ ꯑꯔꯨꯕ ꯍꯥꯏꯗꯨꯔꯥ ꯑꯔꯤꯕ ꯌꯥꯝ ꯂꯤꯒꯤꯈꯤꯕ ꯑꯣꯏꯗꯣꯏꯔꯥ ꯁꯪ ꯄ꯭ꯔꯤꯛ ꯁꯪꯕ ꯑꯃ ꯃꯀꯨ ꯀꯣꯕꯔ ꯃꯅꯨꯡꯒꯤꯗꯣ ꯁꯪꯕꯗꯣ ꯑꯗꯨ ꯀꯩ ꯑꯗꯨꯗꯣ ꯀꯩ ꯍꯥꯏꯒꯦ
ꯅꯠꯇꯦ ꯅꯠꯇꯦ ꯑꯗꯨ ꯃꯥꯒꯤꯅꯦ ꯊꯥꯡꯖꯤꯡꯒꯤ ꯃꯥꯒꯤ ꯀꯩꯅꯣꯅꯤ ꯃꯈꯜ ꯑꯃꯅꯤꯀꯣ ꯑꯗꯨꯁꯨ ꯑꯗꯨꯒꯤꯗꯨꯅꯅꯦ ꯀꯩꯅꯣ ꯇꯧꯕꯅꯤ ꯊꯥꯡꯖꯤꯡꯁꯦ ꯑꯩꯈꯣꯏꯅ ꯌꯥꯅ ꯀꯛꯂꯥꯎ ꯆꯨꯞꯛꯊꯠꯂꯒ ꯈꯥꯏꯗꯣꯛꯑꯒ ꯇꯧꯕ ꯃꯇꯝꯗ ꯑꯃ ꯁꯪꯇꯛ ꯁꯪꯕꯗꯨꯅ ꯈꯤꯇꯪ ꯀꯜꯂꯞ ꯇꯧꯕꯅꯦꯕꯀꯣ ꯑꯗꯨꯒ ꯑꯗꯨ ꯁꯪꯗꯕ ꯑꯃ ꯑꯩꯈꯣꯏꯒꯤ ꯁꯟꯊꯤ ꯃꯆꯨ ꯀꯩ ꯇꯧꯕ ꯀꯂꯔꯗꯨꯅꯅꯦ ꯈꯔ ꯑꯃꯨꯛ ꯊꯣꯠꯄꯅꯦꯕ ꯀꯜꯂꯒꯁꯨ ꯑꯃꯗꯨꯅ ꯈꯔ ꯀꯟꯕꯗꯤ ꯍꯦꯟꯕꯅꯦ ꯐꯗꯤ ꯐꯖꯕꯅꯦ ꯑꯃ ꯃꯇꯤꯛ ꯁꯥꯡꯕꯗꯨꯁꯨ ꯌꯦꯡꯕꯗ ꯍꯁꯤꯡꯒꯤꯗꯤ ꯃꯥꯒꯤ ꯀꯩꯅꯣ ꯃꯈꯣꯛꯇꯣ ꯊꯥꯡꯖꯤꯟꯈꯤ ꯃꯅꯥꯗ ꯃꯅꯥ ꯄꯥꯟꯕꯒꯤ ꯃꯥꯏ ꯃꯈꯣꯛꯇꯣ ꯑꯗꯨꯁꯨ ꯂꯣꯏꯅꯃꯛ ꯁꯤꯡꯖꯨ ꯁ ꯆꯥꯕ ꯌꯥꯏꯌꯦ ꯁꯤꯡꯖꯨꯗꯨꯒ ꯍꯥꯞꯄꯁꯦ ꯍꯥꯎꯋꯦꯕ ꯑꯗꯨꯗꯣ
ꯎꯝ ꯀꯩ ꯑꯗꯣ ꯀꯩꯟꯖꯥꯡ ꯊꯣꯡꯈ꯭ꯔꯒꯦ ꯌꯨꯝꯒꯤ
ꯏꯟꯁꯥꯡꯁꯦ ꯑꯩꯈꯣꯏꯒꯤꯁꯦ ꯃꯃꯤꯡ ꯏꯔꯣꯅꯦꯅ ꯍꯥꯏꯕꯅꯤ ꯅꯠꯇ꯭ꯔꯒ ꯁꯧꯕꯤ ꯊꯣꯡꯕ ꯁꯥꯎꯒꯤ ꯊꯣꯡꯕꯁꯨ ꯌꯥꯏ ꯀꯥꯡꯉꯧ ꯑꯃꯗꯤ ꯉꯧꯔꯅꯤ ꯍꯥꯏꯕꯗꯤ ꯈꯪꯉꯦ ꯀꯥꯡ ꯉꯧꯕꯗꯤ ꯂꯣꯏ ꯁꯦꯝꯃ ꯃꯆꯜ ꯁꯦꯝꯕ ꯂꯣꯏꯍꯧꯔꯦ ꯆꯅꯥ ꯉꯔꯥꯡꯗꯥꯥꯡꯗꯒꯤ ꯇꯤꯡꯉꯦ ꯑꯗꯨ ꯂꯣꯏꯍꯧꯔꯕ ꯃꯅꯦ ꯑꯩꯗꯤ ꯊꯕꯛ ꯆꯠꯂꯨꯔꯕꯅꯤꯗ ꯕꯤ ꯑꯦꯝ ꯑꯦ ꯁ꯭ꯀꯨꯜꯗ ꯊꯤꯜꯂꯨꯔꯕꯅꯤ ꯑꯗꯨꯒ ꯍꯜꯂꯛꯑꯕꯅꯤ ꯑꯗꯒꯤ ꯃꯤꯑꯣꯏꯒꯤ ꯃꯩ ꯃꯆꯦ ꯑꯍꯟ ꯑꯈꯣꯡꯕꯗ ꯑꯣꯡꯕꯗꯣ ꯑꯗꯨꯏꯗꯨꯅ ꯑꯃꯨꯛ ꯆꯦꯡ ꯊꯝꯕꯤꯔꯛꯑꯦ ꯑꯗꯒꯤ ꯒ꯭ꯌꯥꯁ ꯒ꯭ꯌꯥꯁ ꯑꯊꯟꯕ ꯑ ꯑꯃ ꯊꯤꯟꯕꯤꯔꯛꯑꯦ ꯃꯣꯏꯒꯤ ꯒꯥꯔꯤ ꯑꯆꯧꯕꯗꯨꯗ ꯍꯥꯞꯄꯒ ꯑꯗ ꯃꯣꯏ ꯑꯩꯒꯤ ꯑꯃꯨꯛ ꯑꯩꯈꯣꯏ ꯃꯌꯥꯝ ꯄꯨꯜꯂꯒ ꯆꯥꯕꯃꯨꯛ ꯊꯛꯇꯅ ꯈꯣꯠꯇꯅ ꯑꯆꯥꯄꯣꯠ ꯆꯥꯗꯅ ꯇꯧꯔꯒ ꯃꯣꯏꯁꯨ ꯀꯨꯏꯗ꯭ꯔꯤꯌꯦ ꯊꯣꯛꯈꯤꯗ ꯉꯥꯏꯔꯤꯕꯅꯤ ꯑꯩꯉꯣꯟꯗ ꯐꯣꯟ ꯇꯧꯔꯛꯏꯗꯣ ꯑꯗꯨ ꯃꯣꯏ ꯊꯤꯟꯗꯣꯛꯄ ꯂꯣꯏꯗ ꯉꯥꯏꯅ
ꯑꯩꯁꯨ ꯀ꯭ꯂꯥꯁ ꯌꯧꯕ ꯆꯠꯀꯦꯅ ꯇꯧꯔꯝꯕꯅꯦ ꯑꯗꯨꯗ ꯑꯩꯈꯣꯏꯒꯤ ꯑꯩꯈꯣꯏꯒꯤꯁꯨ ꯑꯩꯈꯣꯏ ꯁꯥꯇ꯭ꯔ ꯁꯥꯇ꯭ꯔꯤ ꯃꯌꯥꯝꯒꯤ ꯑꯄꯨꯟꯕꯒꯤ ꯑꯩꯈꯣꯏ ꯋꯥ ꯇꯥꯟꯅꯐꯝ ꯑꯃ ꯂꯩꯌꯦꯕ ꯑꯩꯈꯣꯏ ꯐꯣꯟꯗ ꯋꯥꯆꯞ ꯒ꯭ꯔꯨꯞ ꯇ ꯍꯥꯏꯇꯥꯔꯦ ꯑꯗꯨꯗ ꯂꯣꯏ ꯍꯥꯏꯅꯔ ꯀꯥꯟꯗ ꯊꯕꯛ ꯏꯪꯈꯥꯡ ꯂꯩꯅꯕ ꯌꯥꯎꯋꯤ ꯍꯥꯏꯗꯤ ꯃꯁ ꯆꯁꯤꯡ ꯅꯥꯕ ꯌꯥꯎꯋꯤ ꯑꯗꯒꯤ ꯁꯨꯝ ꯊꯕꯛ ꯆꯠꯊꯣꯛꯅꯕ ꯌꯥꯎꯋꯤ ꯑꯗꯨꯗ ꯃꯣꯏ ꯑꯅꯤꯈꯛꯇ ꯈꯤꯇꯪ ꯂꯥꯛꯀꯅꯤ ꯍꯥꯏꯕ ꯑꯅꯤ ꯂꯥꯛꯑꯕꯅꯤꯅ ꯂꯥꯛꯑꯣꯏ ꯍꯥꯏꯕ ꯃꯤꯅ ꯌꯥꯝꯃꯕꯅꯤꯅꯀꯣ ꯂꯥꯛꯑꯣꯏ ꯍꯥꯏꯕꯗꯨꯗꯤꯥꯛ ꯀꯠꯛꯀꯅꯤ ꯍꯥꯏꯕ ꯃꯣꯏꯗꯗꯤ ꯆꯠꯆꯔꯒꯁꯨ ꯑꯩꯈꯣꯏꯅ ꯍꯌꯦꯡ ꯑꯗꯨꯝ ꯆꯠꯂꯁꯦꯅ ꯉꯁꯤꯗꯣ ꯑꯩꯁꯨ ꯊꯕꯛ ꯈꯔ ꯁꯤꯟꯗꯧꯕ ꯈꯣꯠꯇꯧꯕ ꯈꯔ ꯂꯩꯔꯤꯕ ꯑꯩꯈꯣꯏꯒꯤ ꯀꯩꯅꯣꯒꯤ ꯔꯤꯁꯥꯔꯁ ꯋꯥꯋꯛꯀꯤ ꯑꯗꯨꯗ ꯈꯤꯇꯪ ꯃꯇꯝ ꯆꯪꯗꯧꯅꯤꯅ ꯆꯠꯇꯕꯤꯗ ꯑꯣꯏꯅ ꯌꯨꯝꯗ ꯈꯔ ꯏꯕ ꯌꯥꯕ ꯈꯔ ꯏꯊꯣꯛꯑꯒꯦ ꯑꯗꯨꯒ ꯍꯌꯦꯡꯗꯣ ꯐꯖꯅ ꯆꯠꯂꯒꯦꯅ ꯑꯗꯨ ꯂꯩꯔꯦ ꯆꯠꯇ꯭ꯔꯦ ꯍꯧꯖꯤꯛ ꯆ ꯆꯥꯊꯣꯛꯧꯕ ꯁꯨꯝ ꯄꯣꯊꯥꯔꯝꯕ ꯍꯥꯏꯇꯥꯔꯦ
ꯅꯪꯅ ꯍꯥꯏꯉ ꯌꯥꯕꯒꯤ ꯇꯥꯏꯞꯇ ꯇꯧꯔꯦꯕ
ꯌꯥꯝ ꯅꯨꯡꯉꯥꯏꯌꯦ ꯑꯗꯨꯒꯤꯗꯤ ꯑꯩꯈꯣꯏ ꯑꯗꯨꯒꯤ ꯑꯃꯨꯛ ꯀꯩꯅꯣꯅ ꯑꯃꯨꯛ ꯍꯦꯜꯂꯦ ꯗꯥꯟꯁ ꯀꯣꯂꯦꯖꯀꯤ ꯑꯩꯈꯣꯏꯒꯤ ꯑꯌꯨꯛꯀꯤ ꯑꯣꯖꯥꯅ ꯑꯃꯨꯛ ꯑꯣꯖꯥ ꯉꯁꯤꯗꯤ ꯑꯩ ꯏꯁꯩ ꯄ꯭ꯔꯣꯒꯥ꯭ꯔꯥꯝ ꯂꯩꯌꯦꯦ ꯀ꯭ꯂꯥꯁꯇꯣ ꯑꯣꯖꯥ ꯑꯗꯨꯝ ꯂꯥꯛꯇ꯭ꯔꯁꯨ ꯅꯠꯇ꯭ꯔꯒ ꯂꯥꯛꯑꯒꯁꯨ ꯑꯩ ꯑꯣꯖꯥꯗꯨ ꯔꯣꯟ ꯍꯥꯄꯤꯔꯣ ꯑꯩ ꯂꯥꯛꯑꯔꯣꯏ ꯑꯗꯨꯒ ꯁꯨꯃꯥꯏꯅ ꯇꯧꯔꯦ ꯍꯥꯏꯕꯗꯤ ꯉꯥꯡꯊꯣꯛ ꯉꯥꯡꯁꯤꯡꯅꯤꯅ ꯌꯥꯅꯕꯗꯣ ꯗꯥꯏꯔꯦꯛꯃꯛꯛ ꯁ꯭ꯀꯨꯜꯃ ꯀꯣꯂꯦꯖꯃꯨꯛ ꯗꯥꯏꯔꯦꯛ ꯀꯩꯅꯣ ꯅꯠꯇꯕꯅꯤꯅ ꯍꯥꯏꯇꯥꯔꯦ ꯑꯗꯨꯗ ꯑꯩꯈꯣꯏꯒꯤ ꯂꯥꯏꯟꯁꯤꯒꯤ ꯑꯣꯏꯅ ꯍꯥꯏ ꯇꯥꯔꯦ ꯗꯤꯄꯥꯔꯠꯃꯦꯟꯁꯤꯒꯤ ꯑꯣꯏꯅ ꯑꯦ ꯇꯦꯁ ꯑꯣꯖꯥ ꯉꯁꯤꯗꯤ ꯁꯪꯉ ꯅꯠꯇ꯭ꯔꯒ ꯑꯣꯖꯥꯅ ꯁꯪꯕ ꯅꯨꯃꯤꯠ ꯑꯃ ꯍꯥꯏꯕꯤꯔꯛꯑꯣ ꯅꯠꯇ꯭ꯔꯒ ꯁꯨꯃꯥꯏꯅ ꯑꯣꯖꯥꯁꯨ ꯍꯥꯏꯕꯗꯤ ꯁꯥꯇ꯭ꯔ ꯅꯣꯡꯃꯅ ꯑꯅꯤ ꯂꯥꯛꯀꯅꯤ ꯅꯣꯡꯃꯅ ꯃꯉꯥ ꯂꯥꯛꯀꯅꯤ ꯇꯔꯨꯛ ꯂꯥꯛꯑ ꯇꯥꯛꯄꯗ ꯇꯜꯂꯦꯕ ꯃꯣꯏꯅ ꯄꯥꯝꯃꯤꯁꯤꯅ ꯄꯨꯂꯞ ꯂꯥꯛꯑꯒ ꯄꯨꯂꯞ ꯇꯥꯛꯈꯤꯕ ꯈꯪꯍꯟꯈꯤꯕꯗ ꯑꯗꯨ ꯄꯥꯝꯖꯩꯌꯦꯕ ꯃꯣꯏꯅꯁꯨ ꯃꯆꯦꯠ ꯃꯆꯦꯠ ꯇꯥꯛꯄꯗꯨ ꯄꯥꯝꯗꯕ ꯍꯥꯏꯇꯥꯔꯦ
ꯇꯧꯕ ꯍꯥꯏꯕꯗꯨꯗꯤ ꯑꯣꯖꯥꯗꯗꯤ ꯃꯉꯣꯟꯗ ꯀꯩꯁꯨꯝꯇ ꯃꯨꯠ ꯂꯩꯔꯔꯣꯏ ꯍꯥꯏꯕ ꯍꯥꯠꯇ꯭ꯔ ꯌꯥꯎꯗ꯭ꯔꯒꯗꯤ ꯁꯝꯅ ꯍꯥꯏꯔ ꯀꯥꯟꯗ ꯎꯝ ꯂꯤꯂꯥ ꯁꯥꯟꯅꯔꯤꯕ ꯄꯥꯔꯇꯤꯗꯨꯅ ꯚꯥꯕꯣꯛ ꯌꯥꯎꯗ꯭ꯔꯒꯗꯤ ꯗꯤ ꯂꯤꯂꯥ ꯁꯥꯟꯅꯕꯗ ꯃꯣꯏꯁꯨ ꯑꯗꯨꯒꯤ ꯃꯇꯨꯠ ꯑꯝꯇ ꯂꯩꯇꯦ ꯍꯥꯏꯌꯦꯕ ꯚꯥꯕꯣꯛꯅ ꯌꯥꯝꯃꯤꯈꯩ ꯃꯣꯏꯁꯨ ꯃꯣꯏꯒꯤ ꯀꯩ ꯍꯥꯏꯅꯤ ꯃꯣꯏꯅ ꯎꯠꯊꯣꯛꯅꯤꯡꯉꯤꯗꯣ ꯍꯦꯟꯅ ꯃꯑꯣꯡ ꯇꯥꯅ ꯎꯠꯅꯤꯡꯕꯒꯤ ꯀꯩ ꯄꯥꯡꯒꯜ ꯑꯃꯈꯛ ꯃꯣꯏꯅ ꯄꯨꯊꯣꯛꯆꯕꯗꯣ ꯑꯗꯨꯃꯥꯏꯅ ꯇꯧꯋꯤ ꯍꯥꯏꯕ ꯑꯗꯨ ꯆꯞ ꯃꯥꯟꯅꯩ ꯀꯩꯅꯩꯅ
ꯎꯝ ꯍꯣꯏ ꯁꯃꯦ ꯁꯣꯃꯦ ꯃꯤ ꯀꯩꯅꯣ ꯇꯧꯋꯤ ꯑꯩꯈꯣꯏꯒꯤ ꯃꯤ ꯌꯥꯝꯃꯤꯒꯤ ꯚꯥꯕꯣꯛ ꯌꯥꯎꯒꯕꯨꯗꯤ ꯅꯨꯡꯉꯥꯏꯖꯩꯅꯤ ꯀꯩꯅꯣ ꯑꯗꯨꯅꯤꯗ ꯑꯗꯨ ꯆꯥꯛꯇꯤ ꯑꯣ ꯆꯥꯛꯇꯤ ꯑꯗꯣ ꯄꯨꯡ ꯑꯃꯒꯤꯁꯨ ꯁꯍꯤꯁꯗꯨꯨꯔꯥ
ꯄꯨꯡꯁꯦ ꯍꯧꯖꯤꯛ ꯄꯨꯡ ꯀꯌꯥ ꯇꯥꯈ꯭ꯔꯒꯦ ꯍꯧꯖꯤꯛ ꯄꯨꯡ ꯇꯔꯥꯒ ꯃꯤꯅꯤꯠ ꯀꯨꯟꯊ꯭ꯔꯥ ꯃꯉꯥ ꯃꯊ ꯃ ꯈꯥꯏꯗꯒ ꯁꯥꯗꯧꯃꯗ ꯅꯨꯡꯇꯤꯒꯤ ꯆꯥꯈꯤꯕꯒꯤ ꯇꯥꯏꯃꯤꯡꯗꯨꯗ ꯑꯗꯨꯝ ꯂꯩꯔꯦ ꯑꯩꯈꯣꯏꯅꯁꯨ ꯕ꯭ꯔꯦꯛꯐꯥꯁꯁꯤꯗꯗꯤ ꯍꯦꯚ ꯑꯣꯏꯅ ꯑꯗꯨꯝ ꯆꯥꯏꯌꯦꯕ ꯑꯗꯨꯅ ꯑꯌꯥꯝꯕ ꯑꯗꯨꯝ ꯑꯗꯨꯝ ꯍꯩꯅꯕꯤ ꯑꯣꯏꯈ꯭ꯔꯦ ꯍꯥꯏꯇꯥꯔꯦ
ꯎꯝ ꯍꯁ ꯉꯁꯥꯏ ꯀꯩꯅꯣꯗꯤ ꯔꯁꯤꯌꯥꯒꯗꯤ ꯄꯥꯎ ꯐꯥꯎꯅꯔꯤꯕꯣ ꯐꯣꯟꯗ
ꯑꯩ ꯀꯨꯏꯔꯦ ꯃꯥꯒ ꯄꯥꯎ ꯐꯥꯎꯅꯗꯕ ꯅꯍꯥꯟ ꯅꯣꯡꯃ ꯑꯃ ꯃꯥꯏ ꯃꯈꯥꯗ ꯃꯣꯏ ꯅꯅꯥꯎꯗꯣ ꯑꯗꯨꯒꯤꯗꯣ ꯃꯣꯏ ꯑꯗꯨꯒꯤꯗꯣ ꯑꯩꯈꯣꯏꯗ ꯋꯥꯇꯤ ꯂꯩꯕ ꯂꯥꯛꯄꯖꯥꯠꯅꯤ ꯑꯗꯨꯗ ꯑꯩꯁꯦ ꯅꯣꯗꯤꯒ ꯑꯩꯒ ꯋꯥꯔꯤ ꯌꯥꯝ ꯀꯟꯅ ꯁ ꯁꯥꯟꯅꯔꯤꯕ ꯑꯗ ꯋꯥꯔꯤ ꯁꯥꯟꯅꯕꯗꯨꯗ ꯃꯥꯗꯤ ꯑꯩꯈꯣꯏꯗ ꯂꯥꯛꯑꯒ ꯑꯩꯈꯣꯏꯗꯥꯒ ꯑꯣꯏꯅ ꯎꯅ꯭ꯔꯔꯕꯖꯥꯠꯅꯤꯗꯅ ꯑꯩꯈꯣꯏꯗꯥꯗꯒꯤ ꯋꯥꯇꯤꯟꯗꯣ ꯂꯩꯔ ꯑꯗꯨꯝ ꯆꯠꯈ꯭ꯔꯕ ꯑꯗꯨꯒꯤ ꯃꯔꯛꯁꯤꯗ ꯅꯣꯗꯤꯒꯩꯒ ꯋꯥꯔꯤ ꯁꯥꯟꯅꯔꯤꯉꯩ ꯃꯔꯛꯁꯤꯗ ꯃꯣꯏ ꯃꯥꯅ ꯑꯩꯉꯣꯟꯗ ꯐꯣꯟ ꯇꯧꯔꯛꯄ ꯄꯁꯦ ꯑꯩ ꯐꯣꯟꯁꯦ ꯄꯥꯏꯈꯠꯄ ꯌꯥꯗ꯭ꯔꯦꯕ ꯋꯥꯔꯤꯗꯣ ꯑꯩꯈꯣꯏꯒꯤ ꯊꯥꯗꯠꯄ ꯌꯥꯗꯕ ꯃꯇꯥꯡ ꯑꯣꯏꯕꯒꯤꯅꯈꯛ ꯑꯗꯨꯗ ꯑꯩꯅ ꯁꯤ ꯂꯣꯏꯔꯒ ꯑꯣꯏꯅ ꯐꯣꯟ ꯇꯧꯔꯒꯦꯅ ꯇꯧꯀꯥꯟꯗꯗꯤ ꯃꯣꯏ ꯅꯅꯥꯎꯗꯨ ꯃꯔꯛꯇꯨꯗ ꯂꯥꯛꯑꯒ ꯋꯥꯇꯤꯟꯗꯨꯣ ꯂꯩꯔꯒ ꯄꯨꯔꯁꯨ ꯍꯖꯥꯟꯅ ꯑꯩꯈꯣꯏꯗꯥꯗ ꯌꯦꯔꯦ ꯑꯗꯨꯒ ꯑꯩꯁꯤꯅ ꯐꯣꯟꯗꯣ ꯇꯧꯔ ꯂꯣꯏꯔꯀꯥꯟꯗ ꯑꯩꯁꯨꯕꯥꯅꯤꯡꯂꯣꯝꯗ ꯆꯠꯂ ꯇꯧꯔꯨꯕ ꯐꯣꯟꯗꯣ ꯌꯥꯝ ꯂꯥꯡꯉꯦꯅ ꯑꯗ ꯐꯣꯟ ꯇꯧꯔ ꯂꯣꯏꯔꯒ ꯊꯣꯛꯂꯛꯄꯗꯅꯦ ꯍꯣꯏꯗꯥꯁꯤꯅ ꯑꯩꯉꯣꯟꯗ ꯔꯁꯤꯌꯥꯣꯏꯒꯤ ꯑꯉꯥꯡꯅꯤ ꯍꯥꯏꯌꯦ ꯋꯥꯇꯤꯟ ꯂꯩꯕ ꯂꯥꯛꯑꯝꯃꯤ ꯈꯣꯠꯂꯝꯃꯤ ꯑꯗꯨꯅ ꯑꯣꯏꯔꯝ ꯇꯥꯔꯦꯅꯤꯅ ꯃꯣꯏ ꯏꯃꯥꯅ ꯑꯩꯉꯣꯟꯗ ꯐꯣꯟ ꯇꯧꯔꯛꯏꯗꯨꯗꯤ ꯑꯗ ꯃꯣꯏꯔꯁꯦ ꯃꯅꯥꯎꯨꯄꯥꯗꯨꯔ ꯍꯪꯕꯅ ꯑꯩꯈꯣꯏꯗꯥꯅ ꯑꯩ ꯑꯗꯨꯗꯤ ꯈꯪꯗꯦ ꯃꯣꯏ ꯃꯅꯥꯎꯄꯥꯗꯤ ꯃꯁꯛ ꯈꯪꯗꯦ ꯍꯥꯏꯔꯛꯑꯕ ꯑꯗ ꯑꯩꯁꯦ ꯅꯨꯡꯉꯥꯏꯇꯗꯅ ꯑꯃꯨꯛ ꯐꯣꯟ ꯇꯧꯔꯦ ꯃꯣꯏ ꯏꯃꯥꯗ ꯏꯃꯥ ꯅꯪ ꯐꯣꯟ ꯇꯧꯔꯛꯑꯝꯕꯗꯣ ꯀꯩ ꯍꯥꯏꯒꯦꯅ ꯍꯥꯏ ꯑꯣ ꯅꯅꯥꯎꯣꯟꯗ ꯋꯥꯇꯤꯟ ꯂꯩꯅꯦꯅ ꯆꯠꯈꯤꯕꯅꯤ ꯑꯗꯨꯏꯗ ꯇꯤ ꯂꯩꯕ꯭ꯔꯥ ꯂꯩꯇꯕ꯭ꯔꯥ ꯍꯪꯕꯤꯌꯣ ꯍꯥꯏꯕꯒꯤ ꯇꯧꯒꯤꯈꯤꯕꯅꯤ ꯑꯗꯨꯅ ꯍꯥꯏꯔꯛꯑꯦ ꯑꯗꯣ ꯑꯩꯗꯤ ꯊꯦꯡꯅꯍꯧꯗ꯭ꯔꯦ ꯌꯥꯝ ꯅꯨꯡꯉꯥꯏꯇꯦ ꯑꯩꯈꯣꯏꯗꯥꯒ ꯊꯦꯡꯅꯕ ꯃꯥꯜꯂꯦ ꯑꯩꯈꯣꯏꯗꯥꯗꯤ ꯅꯅꯥꯎꯗ ꯃꯁꯛ ꯈꯪꯗꯦ ꯑꯅ ꯍꯥꯏꯌꯦ ꯑꯗ ꯑꯩꯅ ꯀꯅꯥꯅ ꯂꯥꯛꯑꯝꯃꯤꯁꯤꯕ ꯃꯣꯏ ꯃꯥꯗꯤ ꯐꯣꯟ ꯇꯧꯔꯛꯑꯝꯕꯗꯨꯗ ꯎ ꯋꯥꯇꯤꯟꯒꯤ ꯋꯥꯈꯜꯅꯤ ꯑꯩꯅ ꯈꯟꯗꯕ ꯑꯗꯨꯕꯨꯗꯤ ꯂꯥꯁꯇ ꯅꯍꯎ ꯑꯣꯏꯕꯃꯛ ꯑꯩ ꯀꯌꯥꯝ ꯅꯨꯡꯉꯥꯏꯇ꯭ꯔꯦ ꯈꯟꯕ ꯊꯦꯡꯅꯍꯧꯗꯕꯗꯨꯗ ꯑꯗꯨꯅꯦ ꯀꯨꯏꯔꯦꯗ ꯐꯥꯎꯕ ꯐꯥꯎꯉꯗꯕ ꯃꯣꯏꯅ
ꯀꯩꯅꯣ ꯑꯩ ꯑꯃꯨꯛ ꯇꯧꯔꯛꯀꯦ ꯑꯩꯀꯣꯏꯕꯥꯒꯤꯅꯦ ꯑꯩꯈꯣꯏꯕꯥꯒꯤ ꯆꯥꯛ ꯄꯤꯖꯅꯕ ꯑꯦꯝ
ꯑ ꯍꯣ ꯍꯣ ꯍꯣ ꯍ ꯊꯝꯃꯣ ꯊꯝꯃꯣ
ꯎꯝ
ꯎꯝ